ꯂꯣꯏꯔꯦ
ꯂꯣꯏꯔꯕꯣ
ꯎꯝ
ꯌꯥꯝ ꯀꯨꯏ ꯍꯦ
ꯊꯤ ꯌꯥꯝꯃꯦ
ꯎꯝ
ꯄꯤꯛꯇꯛ
ꯥꯌꯨꯝꯒꯤꯅꯦ ꯈꯪꯕ꯭ꯔ
ꯎꯝ
ꯃꯃꯥꯡ ꯐꯖꯕꯗꯤ ꯊꯤ ꯐꯖꯩꯌꯦꯕꯥ
ꯐꯖꯕ ꯍꯥꯏꯁꯦ
ꯄꯩꯁꯥ ꯂꯩꯔꯗꯤꯕꯣ
ꯅꯪꯒꯤ ꯗꯤꯖꯥꯏꯟꯗꯤ ꯂꯩꯔꯦ ꯄꯩꯁꯥꯗꯤ ꯂꯩꯇ꯭ꯔꯤ
ꯂꯩꯇ꯭ꯔꯥꯗꯤ ꯈꯪꯗꯦ ꯌꯨꯝꯗꯤ ꯐꯖꯅ ꯁꯥꯔꯅꯤ
ꯎꯝ
ꯇꯥꯏꯌꯦ ꯌꯨꯝꯒꯤ ꯋꯥꯈꯜ ꯈꯜꯂꯤ
ꯈꯜꯂꯨ ꯈꯜ
ꯇꯨꯏꯁꯗꯦ ꯃꯥꯔꯀꯦꯠꯇꯤꯡ
ꯆꯥꯍꯥꯎ ꯆꯨꯖꯛꯂꯣ ꯫ ꯑ ꯌꯥꯡ ꯁꯔꯤ ꯑꯣꯏꯗꯣꯏꯔꯥ ꯌꯨꯅꯤꯡꯃꯟꯈꯤ ꯃꯥꯅ
ꯆꯥꯛ ꯆꯥꯗꯣꯏꯔꯣ
ꯟꯖ ꯌꯥꯅꯤꯗꯦ
ꯎꯝ ꯑꯥ ꯃꯩ ꯆꯤꯡꯉꯦ
ꯐꯣꯟꯁꯤ ꯁꯨꯝ ꯄꯥꯏ ꯆꯤꯡꯉꯤꯕ
ꯎꯝ
ꯗꯨꯝ ꯁꯤꯡꯉꯤꯍꯦ ꯗꯤ ꯉꯁꯤ ꯈꯤꯇ ꯋꯥ ꯅꯠꯇꯦ ꯐꯣꯟ ꯑꯗꯨꯝ ꯆꯤꯡꯉꯤ ꯏꯕꯨꯡꯉꯣ
ꯐꯣꯟ ꯃꯩ ꯆꯤꯡꯕ꯭ꯔꯅꯦ
ꯎꯝ
ꯀꯃꯥꯏꯅ
ꯆꯤꯡꯉꯦ ꯆꯥꯔꯖꯔꯗꯁꯨ ꯆꯤꯡꯉꯦ
ꯑꯗꯨꯔꯤ ꯄꯥꯏꯔꯅꯨ ꯍꯦ
ꯁꯥꯏ ꯁꯥꯏ ꯌꯥꯝ ꯁꯥꯏ
ꯇꯨꯝꯅꯤꯡꯕ ꯑꯃ ꯐꯥꯎꯕ꯭ꯔꯣ
ꯇꯨꯝꯗꯤ ꯇꯨꯝꯅꯤꯡꯗꯤꯌꯦ ꯏꯔꯨꯖꯥꯅꯤꯡꯕ ꯍꯨꯃꯥꯡ ꯁꯧꯕꯩ ꯫
ꯀꯌꯥ ꯁꯨꯔꯦ ꯉꯁꯤꯒꯤ ꯅꯪꯒꯤ
ꯍꯌꯦꯡ ꯑꯅꯤ ꯃꯄꯨꯡ ꯐꯥꯏ ꯍ
ꯑꯍꯨꯝ ꯁꯨꯔꯝ ꯃꯅꯤꯗ
ꯑꯍꯨꯝ ꯁꯨꯗꯤ ꯑꯃ ꯄꯨꯡ ꯀꯩꯅꯣꯗ ꯂꯣꯏꯊꯣꯛꯈꯤꯗꯨꯗꯤ ꯑꯃꯗꯗꯤ ꯀꯔꯤꯝ ꯍꯥꯏꯅ ꯇꯥꯟꯅꯈꯤꯗꯕꯗꯨꯗꯤ
ꯑꯣ
ꯑꯩꯒꯤꯗꯤ ꯌꯥꯈꯤ ꯅꯪꯒꯤꯁꯨ ꯑꯃ ꯌꯥꯈꯤꯗ꯭ꯔꯕꯅꯦ
ꯎꯝ ꯌꯥꯗꯦꯄꯇꯁꯤ꯭ꯔꯤ ꯉꯔꯥꯡ ꯀꯩꯊꯦꯟꯗ ꯇꯣꯝꯕꯤꯒꯤ ꯇꯣꯝꯕꯤꯒꯤ ꯒꯤ ꯆꯥ ꯊꯤ ꯆ ꯃꯨ ꯈꯈꯤꯆꯗ ꯇꯝꯕ ꯇꯣꯝꯕꯤꯌꯨꯅꯦ ꯗꯨꯀꯥꯟ ꯆꯠꯄ
ꯑ
ꯏꯥꯎꯒ ꯆꯠꯄꯗ ꯀꯕꯤꯗꯛ ꯑꯃꯨ ꯑꯩꯒꯗ ꯃꯁꯛ ꯐꯖꯩ ꯍꯥꯏꯌꯦ
ꯇ ꯀꯅꯥꯅ
ꯃꯣꯏ ꯗꯨꯀꯥꯟ ꯌꯦꯡꯈꯤ ꯃꯤꯒ
ꯎꯝ ꯂꯥꯜꯂꯦ ꯀꯌꯥꯝ ꯄꯤꯛꯏꯅꯣ ꯑꯇꯣꯝꯕꯤꯒꯤ ꯕ꯭ꯔꯣꯒꯤꯗꯤ
ꯍꯣꯠ ꯀꯦꯁ ꯃꯉꯥ ꯐꯪꯕꯤꯗꯣ ꯃꯣꯏ ꯃꯃꯥ ꯃꯆꯥꯇꯪ ꯂꯩꯕ
ꯑꯥ
ꯑꯗꯨꯒꯤ ꯃꯄꯥꯁꯨ ꯊꯕꯛ ꯃꯐꯝ ꯂꯩꯈꯤꯕ ꯃꯃꯥꯝꯆꯥ ꯆꯥꯛ ꯊꯣꯡꯗ꯭ꯔꯤ ꯉꯔꯥꯡꯗꯤ ꯏꯖꯥꯜꯗꯨꯅꯦꯅ ꯉꯥꯏ ꯂꯩꯔꯤꯖꯦ ꯃꯅꯦꯝꯕꯣꯛꯇꯨꯅ ꯏꯟꯁꯥꯡ ꯊꯣꯡꯕꯤꯕꯅ ꯑꯩꯔꯤ ꯃꯃꯥ ꯄꯤꯅ ꯊꯣꯡꯁꯨ ꯅꯠꯇꯕ ꯇꯤꯜꯍꯧ ꯇꯤꯜꯍꯧꯉꯧꯕꯕꯨꯗꯤ ꯇꯣꯝꯕꯤꯗꯤ ꯃꯥꯅ ꯍꯩꯁꯦ ꯊꯥꯡꯗꯣꯛꯑ ꯃꯈꯨꯠ ꯍꯥꯝꯃ ꯆꯥꯕ ꯈꯇꯅꯦ ꯀꯣꯟ ꯐꯦꯡꯕꯗꯤ ꯍꯩꯅꯤ ꯋꯥꯏ ꯇꯩꯕ ꯍꯦꯛꯂꯣꯏ ꯍꯩꯅꯤ ꯆꯥꯛ ꯊꯣꯡꯕꯗꯤ ꯁꯨꯡꯍꯩ ꯍꯩꯇꯕ
ꯇꯝꯒꯗꯝꯅꯦ ꯕꯦꯕꯤ
ꯎꯝ ꯀꯃꯥꯏꯅ ꯆꯍꯤ ꯑꯃꯇꯪ ꯐꯖꯅ ꯆꯥꯛꯁꯦ ꯃꯨꯛꯀ ꯊꯣꯡꯍꯟꯗꯗꯤ ꯌꯥꯔꯔꯣꯏ ꯆꯟꯅꯔꯔꯣꯏ ꯃꯤꯅ
ꯊꯣꯡꯍꯜꯂꯣ ꯇꯣꯝꯕꯤ ꯅꯨꯄꯥ ꯍꯧꯖꯤꯛ ꯀꯩꯗꯣꯏꯅꯣ
ꯐꯥꯔꯃꯥꯁꯤꯁ ꯇꯝꯃꯦꯕꯅꯦ ꯑꯉꯥꯡꯉꯗ ꯇꯣꯝꯕꯤꯒꯨꯝꯕꯅꯤ
ꯀ ꯀꯥꯟꯅꯕꯅꯤ ꯀꯥꯟꯅꯕꯅꯤ ꯑꯗꯨ ꯀꯥꯟꯅꯕꯅꯦ
ꯎꯝ ꯍꯒꯄ ꯑꯗꯨꯣ ꯃꯣꯏ ꯃꯄꯥꯗꯣ ꯀꯩꯅꯣꯅꯦ ꯑ ꯑꯥꯔꯃꯤꯗ ꯃꯐꯝ ꯆꯥꯎꯔꯕꯅꯦꯕꯀꯣ ꯑꯉꯥꯡꯗꯨꯒꯤ ꯃꯄꯥꯗꯣ ꯑꯗꯨꯅ ꯃꯦꯜꯣ ꯑꯗꯨꯃꯥꯏꯅꯝꯃꯒ
ꯄꯨꯁꯤꯟꯈ꯭ꯔꯒꯦ ꯇꯧꯕ
ꯁꯁꯤꯡꯒꯂꯤꯅꯍ ꯍꯥꯏ
ꯎꯝ
ꯁꯂꯗ ꯍꯣꯝ ꯑꯣꯏꯔꯕꯨ ꯁꯟꯕꯤꯑꯣꯦ
ꯀꯩꯅꯣ ꯍꯥꯏꯁꯤꯕꯣ ꯇꯨꯍꯣꯡꯗ꯭ꯔꯤꯀꯥꯟ ꯆꯪꯒꯗꯕꯅꯦ
ꯊꯥꯏ ꯅꯖ ꯃꯅꯦ
ꯎꯝ
ꯃꯣꯏ ꯃꯥꯅ ꯅꯨꯄꯥꯝꯆꯥꯥꯗꯨꯅ ꯑꯗꯨꯒꯤ ꯈꯥꯝꯕꯜ ꯌꯥꯝ ꯈꯥꯝꯕꯜꯕꯩ ꯇꯥꯞꯇ ꯑꯗꯨꯝ ꯇꯣꯡꯖꯕꯗꯣ ꯁꯨꯃꯥꯏꯅ ꯇꯧꯕꯅꯦ
ꯅꯪꯒꯤꯗꯤ ꯇꯧꯕꯤꯗ꯭ꯔꯣ
ꯈꯪꯗꯅ
ꯑꯩꯈꯣꯏꯗꯤ ꯑꯍꯜ ꯑꯣꯏꯔꯕꯅꯤꯅ ꯏꯀꯥꯏꯅꯔꯦꯅ ꯈꯃꯟꯄ
ꯍꯥꯥ
ꯏ ꯊꯥ ꯊꯥꯗꯣꯛꯑꯕ꯭ꯔ ꯁꯤꯅꯤ
ꯎꯝ ꯊꯗꯣꯛꯑꯦ ꯑꯩꯈꯣꯏꯗꯤ ꯊꯥꯗꯣꯛꯑꯦ ꯑꯣ ꯅꯍꯥꯟꯗꯣ ꯅꯍꯥꯟꯗꯣ ꯎ ꯄꯥꯛꯊꯕꯤꯗ ꯑꯩꯅ ꯄꯥꯛꯊ ꯃꯥꯏ ꯐꯣꯟ ꯂꯥꯛꯄꯁꯦ ꯇꯥꯗ꯭ꯔꯕ ꯁꯟꯗꯦ ꯅꯨꯃꯤꯠꯇ ꯋꯂꯞꯄꯗ ꯐꯣꯟꯁꯦ ꯄꯨꯡ ꯑꯃꯃꯨꯛꯀꯤ ꯃꯌꯥ ꯇꯧꯅꯗꯣꯏꯅꯦ ꯑꯩ ꯄꯨꯡ ꯑꯃ ꯑꯅꯤꯃꯨꯛꯀꯤ ꯆꯥꯡꯗꯣ ꯄꯣꯠ ꯈꯜꯂꯨꯒꯦ
ꯆꯗꯗꯤ ꯅꯣꯡ ꯐꯥꯗꯣꯛ ꯀꯅꯥꯒ ꯆꯠꯂꯤꯅꯣ
ꯗꯗꯥ ꯉꯁꯥꯏꯗꯣ ꯍꯥꯏꯔꯛꯑꯣ ꯈꯤꯇꯪ ꯁꯦꯡꯅ ꯍꯥꯏꯔꯛꯑꯣ ꯑ ꯍꯒꯦ ꯇꯒꯅ ꯁꯥꯏ
ꯁꯦꯒꯨꯔꯤꯇꯤꯅ ꯉꯥꯛꯄꯔꯣ
ꯑꯩꯗꯤ ꯄꯣꯠꯂꯝꯨ ꯉ ꯖꯦꯔꯣ ꯆꯠꯈ꯭ꯔꯦ
ꯎꯝ ꯀꯩꯒꯤꯦ
ꯌꯥꯔ ꯏꯍꯥꯟ ꯍꯥꯟꯕꯗꯨ ꯌꯗ꯭ꯔꯤꯗꯨꯗꯤ
ꯍꯩꯃꯥ
ꯇꯧꯔꯛꯀꯥꯟꯗꯤ ꯌꯥꯏꯔꯦ ꯅꯪꯅ ꯑꯍꯥꯟꯕ ꯇꯧꯔꯛꯄꯗꯤ ꯌꯥꯔꯦ ꯑꯗꯨꯜ ꯂꯣꯏꯕꯒ ꯑꯩ ꯑꯃ ꯁꯥꯟꯅꯔꯦ ꯐꯨꯜ ꯑꯣꯏꯅ ꯑꯗ ꯅꯪꯒꯤ ꯑꯃꯨꯛ ꯇꯧꯔꯛꯑꯦ ꯑꯗꯨ ꯁꯥꯟꯅ ꯂꯣꯏꯕꯒ ꯑꯩꯅ ꯑꯃꯨꯛ ꯇꯧꯔꯦ ꯑꯗꯨꯗ ꯑꯩꯗꯨꯗꯤ ꯑꯃꯨꯛ ꯇꯠꯈ꯭ꯔꯦ ꯃꯇꯣꯝꯇ
ꯌꯥꯕꯤꯗ꯭ꯔꯦ ꯃꯊꯟꯇ ꯑꯥ ꯑꯗꯣ ꯑꯩꯉꯣꯟꯗꯗꯤ ꯇꯠꯇꯦꯉꯣ
ꯅꯪꯒꯤ ꯑꯃꯨꯛ ꯃꯇꯝ ꯎꯝ
ꯑꯩꯉꯣꯟꯗꯗꯤ ꯃꯤꯅꯤꯠ ꯑꯗꯨꯝ ꯆꯠꯂ ꯂꯩꯌꯦꯕ ꯌꯥꯅꯤ ꯌꯥꯅꯤ ꯑꯗꯨꯝ ꯍꯟ ꯌꯥꯅꯤꯁꯦ ꯊꯕꯛꯁꯨ ꯂꯣꯏꯔꯕꯅꯤꯅ ꯂꯤꯛꯁꯨ ꯂꯣꯏꯔꯦ ꯉꯁꯤ ꯅꯨꯡꯊꯤꯟ ꯂꯧꯔ ꯂꯥꯛꯑꯣ ꯂꯣꯏ ꯂꯣꯏꯍꯧꯔꯦ ꯃꯆꯨ ꯂꯣꯛꯇꯣꯏꯇꯪ ꯉꯥꯏꯍꯧꯔꯝꯅꯤ
ꯐꯖꯅ
ꯐꯆꯩꯌꯦ ꯔꯥꯁꯤ ꯂꯩꯖꯥꯟ ꯎꯝ ꯅꯨꯡꯁꯤꯖꯥꯟ ꯑꯩ ꯍꯣꯔꯦꯟ ꯑꯣꯏꯅꯅꯤ ꯌꯥꯕꯒ ꯊꯥꯔꯛꯀꯦ
ꯊꯥꯔꯛ ꯑꯣ
ꯔꯥꯍꯨꯜꯁꯦ ꯑꯩꯅ ꯂꯛꯅꯕꯤꯔꯨꯕꯗꯩ ꯃꯌꯥꯝ ꯆꯪꯗꯅ ꯑꯃꯨꯛ ꯂꯛꯅꯕꯤꯕ ꯍꯧꯔꯛꯑꯦ
ꯇꯤꯞ ꯑꯦꯕ ꯕꯤꯗ ꯇꯦꯛ ꯇꯧꯔꯨꯕ ꯃꯦꯟꯁꯟ ꯇꯧꯔꯨꯕ
ꯑꯣ
ꯏꯆꯝ ꯆꯝꯖꯕꯤ ꯊꯦꯡꯅꯔꯨꯕꯗꯒꯤ ꯇꯧꯒ ꯒꯣꯀꯨꯜꯒ ꯀꯥꯡ ꯂꯥꯏꯈ꯭ꯔꯨꯝꯝ ꯆꯠꯄꯩꯗꯣ
ꯎꯝ
ꯅꯪꯁꯨ ꯈꯣꯡꯕ ꯈꯈꯗꯤ ꯍꯧꯔꯛꯑꯦꯗꯅ ꯍꯣꯡꯕ ꯈꯈꯗꯤ ꯍꯧꯔꯛꯑꯦꯅ ꯗꯅ ꯂꯣꯏꯕꯤꯍꯧꯔꯕꯅꯦ ꯑꯃꯨꯛ
ꯑꯩꯁꯦ ꯑꯔꯤꯕ ꯍꯥꯏꯕ ꯃꯤꯡꯊꯣꯟꯗꯣ ꯐꯪꯉꯒꯅꯤ ꯃꯐꯝꯁꯤꯗꯒꯤ ꯆꯠꯇꯣꯏꯁꯦꯀꯣ
ꯊꯥꯔꯇꯤ ꯐꯥꯏꯐꯇꯤ ꯌꯥꯏꯗ
ꯎꯝ
ꯅꯪ ꯕꯦꯀꯔꯤꯗ ꯍꯥꯔꯣꯏꯗ꯭ꯔꯣ ꯑꯥ
ꯎꯝ
ꯀꯩꯅꯣ ꯅꯪ ꯉꯥꯡꯉꯤꯕꯣ
ꯕꯦꯀꯔꯤ ꯕꯦꯀꯔꯤ
ꯕꯦꯀ꯭ꯔꯤꯔꯣ ꯎꯝ ꯕꯦꯀ꯭ꯔꯤꯁꯦ ꯈꯜꯂꯤꯕꯅꯤ
ꯈꯟꯕ ꯅꯠꯇꯦ ꯇꯧꯒꯗꯝꯅꯦ
ꯕꯦꯀ꯭ꯔꯤꯁꯨ ꯇꯧꯗꯣꯔꯤꯕꯅꯤ ꯑꯩꯅ ꯕꯦꯀ꯭ꯔꯤꯁꯦ ꯈꯔ ꯆꯪꯗꯧꯕ ꯑꯗꯨꯒꯤ ꯑꯁꯨꯝ ꯈꯜꯂꯤꯕ ꯅꯥꯔꯨ ꯂꯤꯂꯤꯁ ꯋꯥꯔꯜ ꯅꯣꯏꯅ ꯑꯩꯅ ꯍꯥꯏꯕꯁꯤꯡ ꯌꯥꯝꯅ ꯂꯥꯟꯅ ꯎꯔ ꯃꯥꯜꯂꯦ ꯑꯩꯁꯨ ꯍꯥꯟꯅꯗꯒꯤꯩ ꯐꯖꯅ ꯁꯤꯒꯤ ꯃꯇꯥꯡꯗ ꯈꯪꯉꯂꯝꯗꯦ ꯑꯉꯥꯡ ꯄꯥꯏꯗ꯭ꯔꯤꯉꯩꯗ ꯈꯨꯠ ꯑꯗꯨꯝ ꯍꯥꯝꯕꯁꯦ ꯀꯌꯥ ꯃꯔꯨ ꯑꯣꯏꯒꯦ ꯍꯥꯏꯕ ꯖꯦ ꯑꯗꯨꯕꯨ ꯃꯦꯗꯤꯀꯦꯜ ꯄ꯭ꯔꯣꯐꯦꯁꯅꯦꯜ ꯌꯨꯝꯗ ꯑꯃꯗꯤ ꯈꯪꯅ ꯆꯥꯟꯅꯕ ꯂꯩꯕꯅ ꯃꯔꯝ ꯑꯣꯏꯔꯒ ꯍꯣꯁꯄꯤꯇꯥꯜꯗ ꯑꯗꯨꯝ ꯑꯉꯥꯡ ꯃꯄꯥ ꯃꯆꯥ ꯑꯄꯤꯛꯄ ꯑꯄꯤꯛ ꯑꯄꯤꯛꯄ ꯑꯗꯨꯝ ꯅꯥꯕꯒꯤ ꯍꯣꯁꯄꯤꯇꯥꯜꯗ ꯄꯨꯈꯠꯂꯛꯄ ꯎꯕꯗ ꯈꯨꯠ ꯍꯥꯝꯗꯨꯅ ꯍꯩꯃ ꯑꯉꯥꯡꯁꯦ ꯌꯥꯝ ꯐꯖꯅ ꯄꯣꯛꯊꯣꯛꯏꯅꯦꯍꯦ ꯍꯥꯏꯃ ꯍꯥꯏꯃ ꯑꯣ
ꯃꯥꯏ ꯃꯆꯥꯗ
ꯍꯣꯏ ꯃꯥꯏ ꯃꯆꯥ ꯅꯠꯇꯦ ꯆꯦ ꯑꯩ ꯆꯥꯁꯦ ꯌꯥꯝ ꯊꯤꯅ ꯅꯛ ꯅꯥꯈꯤ ꯏꯆꯥꯒꯤ ꯃꯔꯤ ꯈꯪꯉꯦ ꯚꯤꯗꯤꯑꯣ ꯊꯔ ꯏꯆꯥ ꯏꯆꯦ ꯏꯆꯥꯒꯤ ꯅꯥꯔꯤꯈ ꯃꯁꯛꯇꯤ ꯍꯥꯞꯄꯤꯔꯛꯀꯅꯨ ꯑꯣ ꯆꯨꯝꯃꯦ ꯆꯨꯝꯃꯦ ꯑꯇꯣꯞꯄ ꯃꯤꯒꯤ ꯃꯆꯥ ꯃꯤꯅ ꯄꯥꯏꯔꯝꯕ ꯁꯤꯗꯒ ꯀꯩꯀꯥ ꯐꯣꯟ ꯇꯧꯕ ꯈꯣꯠꯄꯗꯣ ꯑꯗꯨꯒꯤ ꯃꯉꯣꯟꯗ ꯃꯦꯁꯦꯁ ꯊꯥꯔꯛꯄ ꯎꯝ ꯃꯥ ꯍꯥꯏꯁꯦ ꯑꯃꯃꯣꯝꯗꯕꯨꯗꯤ ꯆꯨꯝꯃꯦꯕꯀꯣ ꯑꯗꯨꯏꯁꯨ ꯄꯥꯏꯕꯤꯔꯛꯀꯅꯣ ꯍꯥꯏꯗꯧ ꯅꯠꯇꯦꯕ ꯑꯉꯥꯡꯗꯣ ꯍꯥꯟꯅ ꯈꯨꯠ ꯁꯥ ꯍꯥꯝꯃꯒ ꯄꯥꯏꯕꯤꯌꯨ ꯈꯨꯠ ꯄꯤꯌꯨ ꯑꯣꯏꯅ ꯄꯤꯒꯗꯕꯅꯦꯕ ꯃꯥꯗꯤ ꯃꯤꯉꯣꯟ ꯆꯩꯕꯩ ꯇꯥꯏꯞꯇ ꯉꯥꯡꯉꯦꯕ ꯑꯗꯨꯅꯦꯕ ꯌꯥꯝ ꯁꯣꯏꯔꯤꯁꯦ
ꯃꯥꯏ ꯃꯆꯥꯗꯣ ꯃꯥ ꯃꯥꯟꯗꯝꯅꯦ
ꯃꯥ ꯑꯁ ꯅꯨꯡꯁꯤꯌꯦ ꯃꯥꯏ ꯃꯆꯥꯗꯣ ꯃꯃꯤꯠꯀꯥ ꯏꯈꯨ ꯈꯨꯔꯒ ꯃꯄꯥ ꯃꯥꯟꯕꯅꯦ ꯃꯃꯤꯠꯇꯨꯗꯤ ꯅꯪꯒꯤ ꯅꯁꯛ ꯈꯨꯐꯖꯗꯨꯗ ꯅꯪꯁꯦ ꯃꯣꯏꯒ ꯇꯨꯀꯠꯆꯩꯍꯦ
ꯃꯣꯏꯒ ꯊꯣꯛꯑꯝꯗꯣꯏ ꯃꯥꯟꯗꯦꯌꯦ
ꯍꯥ
ꯆꯦꯕꯥꯖꯤ ꯆꯦꯕꯥꯖꯤ
ꯑꯩ ꯃꯣꯏ ꯊꯣꯛꯄ ꯇꯥꯈ꯭ꯔꯕꯔꯥ
ꯎꯝ
ꯕꯂꯥꯖꯨ ꯐꯖꯅꯗꯤ ꯊꯣꯛꯑꯝꯅꯤꯀꯣ
ꯀꯅꯥꯅꯣ ꯆꯦꯕꯥꯖꯤ ꯃꯦ ꯕꯤ ꯑꯥ ꯃꯦꯟ
ꯑꯩꯗꯤ ꯍꯧꯖꯤꯛꯀꯥꯟꯁꯦ ꯕꯂꯨ ꯀꯂꯔꯒꯤ ꯐꯨꯔꯤꯠꯁꯦ ꯌꯥꯝ ꯄꯥꯝꯃꯦ
ꯋꯥ ꯑꯩꯁꯨ ꯐꯨꯔꯤꯠꯅꯦꯕꯨ ꯍꯥꯏꯗꯤ ꯄꯥꯝꯃꯦ
ꯎꯝ
ꯀꯝꯆꯃꯤꯗ ꯑꯅꯤꯌꯍꯥꯁꯤꯌꯣ
ꯑꯅꯌꯣꯟꯁꯩꯌꯣ ꯔꯦꯁꯃꯤꯖꯁꯩꯌꯣ
ꯑꯃ ꯔꯣꯖꯤꯇꯥꯅ ꯑꯩꯉꯣꯟꯗ ꯈꯣꯝ ꯍꯥꯡꯉꯣ ꯈꯣꯝ ꯍꯥꯡꯉꯣ ꯁꯣꯏ ꯂꯩꯔꯝꯃꯤꯁꯤꯗꯤ
ꯀꯣꯃꯥꯑꯣ ꯍꯥꯏꯕ
ꯏꯁꯄꯦꯂꯤꯡ ꯁꯣꯏꯔꯤꯁꯦ ꯑꯩꯅ ꯏꯁꯄꯦꯂꯤꯡ ꯁꯣꯏ ꯍꯥꯏ ꯀꯩꯅꯣ ꯋꯥꯁꯤꯕꯨ ꯀꯥꯏ ꯑꯩ ꯗꯥꯏꯔꯦꯛ ꯏꯔꯥ ꯊꯝ